ꯎꯝ ꯇꯥꯏ ꯇꯔ
ꯇꯄꯦ ꯅꯪ ꯀꯄꯅꯣ ꯇꯔꯔꯕ
ꯑ ꯇꯔꯌꯦ
ꯎꯝ ꯀꯥꯏꯅ ꯊꯦ ꯂꯥꯡ ꯐꯗꯔꯦ ꯑꯩ ꯐꯪꯅꯤ ꯁꯥꯟꯅ ꯀꯅ ꯌꯥꯝ ꯂꯥꯡꯗꯥꯏꯅꯦ
ꯇꯥꯕꯤꯜ ꯍꯣꯏ ꯀꯔꯤ ꯃꯔ ꯑꯉꯥꯡ ꯃꯌꯥꯝ ꯆꯪꯁꯤꯜꯂꯛꯄꯩꯅꯦꯗ ꯑꯩ ꯁꯨꯃꯥꯡꯗ ꯂꯩꯦ
ꯀꯗꯕ
ꯁꯨꯝ ꯐꯝꯃꯝꯕꯅꯤꯗ ꯑ
ꯎꯝ
ꯃꯤ ꯇꯒꯗ
ꯑꯩꯗꯤ ꯆꯥꯇꯔꯨꯛꯀ ꯃꯔꯤ ꯁꯨꯔꯦ
ꯌꯥ ꯃꯦꯅꯦ ꯑꯗꯨ ꯅꯩꯗꯦ
ꯌꯥꯝꯃꯦ
ꯑꯩꯗꯤ ꯌꯥꯝꯗꯦ
ꯅꯪꯒꯤ ꯐꯣꯟ ꯇꯧꯕꯁꯨ ꯌꯥꯥꯁꯨ ꯌꯥꯗ
ꯗꯨꯅꯤꯅꯦ ꯀꯔꯤꯒꯤ ꯅꯣ ꯌꯥꯗꯣꯏꯔꯤꯖꯦ ꯈꯪꯗꯦꯅꯦ ꯅꯣꯏ ꯆꯦꯗꯤ ꯀꯌꯥ ꯁꯨꯔꯒꯦ
ꯃꯥꯗꯤ ꯍꯧꯗ ꯉꯥꯏꯗ ꯋꯥꯔꯤ ꯁꯥꯟꯅꯗꯦꯕꯥꯥꯏ ꯅꯤꯐꯨ ꯃꯉꯥ ꯇꯪ ꯐꯪꯗꯉꯥꯏꯔꯦ
ꯑꯗꯨ ꯐꯣꯟ ꯇꯧꯕꯅ ꯌꯥꯔꯕ
ꯃꯥꯁꯨ ꯑꯈꯣꯏ ꯍꯥꯞꯄ ꯃꯇꯝꯗ ꯍꯥꯞꯄꯩ ꯍꯣꯏ ꯁꯥꯟꯅꯗꯕ ꯃꯥꯅ ꯑꯃꯨꯛ ꯃꯤ ꯑꯝꯇꯪ ꯁꯥꯟꯅ ꯇꯣꯛꯊꯣꯛꯄꯗꯣ
ꯑꯣ
ꯑꯗꯨ ꯑꯣꯏꯕ ꯑꯗꯨꯒꯤꯟ
ꯍꯧꯔꯤ ꯂꯩꯇꯔ꯭ꯇꯥꯥꯄꯥ ꯂꯩꯇꯦ
ꯀꯅꯥꯅꯣ
ꯀꯦꯝ ꯇꯧꯗꯤꯌꯦ
ꯉꯔꯥꯡ ꯀꯩꯅꯣꯝ ꯆꯥꯒꯦ
ꯑ ꯍꯋꯥꯏꯅꯤꯗ
ꯗꯗꯥ ꯆꯈꯔ꯭ꯕꯣ
ꯆꯠꯇ꯭ꯔꯤ ꯆꯠꯇ꯭ꯔꯤ ꯍꯌꯦꯡ ꯀꯟ ꯁꯣꯔꯥꯠ ꯂꯣꯏꯔ ꯆꯠꯀꯗꯝꯅꯤ
ꯁꯣꯔꯥꯇꯤ ꯋꯥꯠꯂꯝꯒꯤꯅꯤꯗ
ꯗꯦꯠ ꯇꯦꯟ ꯗ ꯗꯦꯠ ꯇꯦꯟ ꯗ ꯅꯦ
ꯎꯝ ꯑꯩ ꯃꯊꯥ ꯁꯥꯕ ꯅꯨꯃꯤꯠꯇꯅꯤꯅꯦ ꯑꯗꯨꯗꯤ
ꯀꯩꯒꯤꯟ ꯍꯥꯏꯖꯦ ꯍꯣꯏꯞ ꯀꯤꯔ ꯎꯝ ꯊ ꯑꯗꯨꯅꯃꯤꯠꯇꯨꯗ ꯁꯣꯔꯥꯠ ꯁꯣꯔꯥꯠꯅꯦ ꯑꯗꯨ ꯅꯨꯃꯤꯠꯇꯨꯗ ꯍꯨꯝ ꯀꯅꯥꯅꯣ ꯀꯩ ꯍꯥꯏꯅꯣ
ꯑꯩꯅ ꯍꯥꯏꯕ
ꯅꯪ ꯃꯊꯥ ꯁꯥꯕ ꯅꯨꯃꯤꯠꯇꯨꯗ ꯁꯣꯔꯥꯠꯅꯦ ꯍꯥꯏꯕ
ꯉꯁꯤ ꯇꯥꯡ ꯇꯔꯨꯛꯂꯣ ꯃꯉꯥꯔꯣ
ꯈꯪꯗꯦ ꯀꯌꯥꯅꯣ ꯁꯤꯁꯦ ꯃꯉꯥꯅꯤ ꯃꯉꯥ ꯅꯨꯃꯤꯠ ꯃꯉꯥꯅꯤ ꯋꯥꯠꯂꯤ
ꯃꯉꯥ
ꯅꯨꯃꯤꯠ ꯃꯉꯥ
ꯃꯤꯅ ꯐꯣꯟ ꯇꯧꯕꯗ ꯑꯗꯨꯝ ꯌꯥꯕꯅꯦꯕ ꯅꯪ ꯇꯧꯁꯦ ꯍꯨꯝ
ꯀꯔꯤꯝ ꯂꯩꯇ꯭ꯔꯤꯕꯣ ꯄꯩꯁꯥ ꯀꯩꯝ ꯂꯩꯇ꯭ꯔꯤꯕꯣ
ꯑꯩꯅꯕꯨ ꯄꯩꯁꯥ ꯋꯥꯠꯄꯔꯥ ꯐꯒꯤ ꯇꯧꯁꯤꯟꯅꯝꯅꯤ
ꯐꯒꯤꯔꯥ ꯊꯀꯤꯔꯣ
ꯈꯪꯗꯦꯗ ꯐꯤ ꯑꯅꯤ ꯕꯧꯗꯤ ꯐꯪꯗꯣꯔꯦ
ꯀꯔꯤ ꯐꯪꯗꯣꯔꯦ
ꯏ ꯐꯤ
ꯎꯝ ꯀꯥꯏ
ꯐꯤ ꯁꯥꯕꯗꯣ ꯑꯗꯨꯏꯗꯤ ꯐꯪꯗꯧꯔꯦꯕ
ꯑꯣ ꯍꯧꯖꯤꯛ ꯈꯗꯤ ꯈꯔꯗꯤ ꯂꯩꯖꯔꯦ ꯅꯠꯇ꯭ꯔꯥ ꯈꯔꯗꯤ ꯂꯩꯗꯧꯔꯦꯕ
ꯑꯅꯤ ꯑꯍꯨꯝꯗ ꯁꯥꯔꯦ ꯈꯟꯗꯅ ꯑꯩꯅ ꯁꯤꯁꯦ
ꯁꯖꯤꯜꯂꯨ ꯁꯖꯤꯜꯂꯨ
ꯍ ꯑꯇ ꯁꯥꯅꯤꯡꯉꯥꯛꯇꯅꯦ ꯁꯣꯂꯣ ꯊꯨꯡꯕ ꯎꯔꯗꯤ ꯑꯩꯁꯨ ꯕꯦꯔꯥ ꯀꯥꯏ ꯍꯧꯖꯤꯛꯀꯥꯟꯗꯤ ꯁꯣꯅꯣ ꯌꯥꯝ ꯊꯨꯡꯉꯦꯅꯦ ꯎ ꯉꯧꯇꯪ ꯐꯥꯏꯗꯪꯒꯤ ꯇꯥꯏꯇ ꯇꯧꯋꯤ ꯈꯧꯖꯤꯛꯁꯦ ꯀꯩ ꯍꯥꯏꯅꯣ ꯇꯥꯗꯦ ꯉꯥꯡ ꯈꯔ ꯀꯥꯟꯟꯅ ꯉꯥꯡꯉꯨ ꯋꯥ ꯉꯥꯡꯉꯗꯣ
ꯊꯨꯡ
ꯋꯥ ꯈꯔ ꯀꯟꯗ ꯉꯥꯡꯕ ꯌꯥꯗ꯭ꯔꯣ
ꯑꯩ ꯉꯥꯡꯁꯦ ꯀꯟꯗꯤ ꯀꯜꯂꯤꯍꯦ ꯂꯥꯎꯗꯦ ꯍꯥꯏꯕ ꯈꯛꯇꯅꯤꯍꯦ
ꯑꯗꯣ ꯉꯁꯥꯏ ꯃꯤ ꯋꯥꯔꯤ ꯁꯥꯟꯅꯗꯗꯤ ꯇꯥꯗꯤ ꯇꯥꯕꯅꯦ ꯑꯗꯨꯖꯗꯤ ꯑꯩ ꯇꯥꯗꯤ ꯇꯥꯗ꯭ꯔꯦ
ꯑꯗꯨ ꯀꯟꯅꯗꯤ ꯉꯥꯡꯉꯤꯅꯦ
ꯎꯝ
ꯀꯃꯥꯏ ꯀꯧꯔꯤꯖꯠꯅꯣ
ꯀꯟꯅꯗꯤ ꯌꯥꯝꯖꯩꯅꯦꯕ
ꯎꯝ
ꯑꯩꯁꯨ ꯐꯣꯟ ꯃꯤꯅ ꯇꯧꯔꯛꯄꯅꯤ ꯀꯌꯥ ꯐꯪꯒꯦ ꯑꯝꯇ ꯌꯦꯡꯅꯪ ꯃꯤꯁꯨ ꯇꯧꯗꯕꯤꯗ ꯍ
ꯀꯔꯤ ꯍꯥꯏꯅꯣ ꯅꯪ ꯍꯧꯖꯤꯛ ꯍꯥꯏꯗꯣ
ꯐꯣꯟ ꯇꯧꯗꯕꯤꯗꯅꯦ ꯃꯤꯅ ꯑꯗꯨꯝ ꯇꯧꯕꯒꯤꯅꯦ ꯄꯩꯁꯥꯁꯦ
ꯃꯤꯅ ꯑꯗꯨꯝ ꯇꯧꯔꯛꯄꯩꯗ ꯌꯦꯡꯖꯔꯛꯑꯕ ꯃꯤꯅ ꯑꯗꯨꯝ ꯇꯧꯔꯛꯄ ꯑꯩꯈꯣꯏꯗꯤ ꯑꯩꯉꯣꯟꯗ ꯌꯦꯡꯉꯁꯤꯆꯦ
ꯑꯩꯒꯤꯁꯨ ꯌꯦꯡꯒꯦꯔ ꯈꯪꯗꯦꯕ ꯑꯩꯁꯨ ꯁꯧꯕꯤꯔ ꯑꯍꯨꯝꯂꯛ ꯇꯧꯔꯛꯑꯦ ꯐꯅ ꯑꯃ ꯇꯧꯔꯦ ꯃꯔꯤꯗꯤ ꯁꯨꯔꯦꯕ ꯅꯪꯉꯣꯟꯗ ꯑꯃ ꯇꯧꯕꯗꯨꯒ ꯃꯉꯥ ꯁꯨ ꯑꯗꯨ ꯀꯌꯥ ꯆꯪꯒꯦ ꯈꯪꯉꯣꯏꯗꯅꯗꯤ ꯈꯪꯗꯦꯗꯅ ꯑꯗꯨ ꯈꯪꯅꯤꯡꯗꯔꯣ ꯑꯩꯅ ꯃꯤꯉꯣꯟꯗ ꯑꯩꯅ ꯃꯤꯉꯣꯟꯗ ꯃꯤꯗ ꯇꯔꯦꯠꯇ ꯇꯧꯕꯗꯗꯤꯅꯦ
ꯎꯝ
ꯃꯖꯪ ꯑꯦꯕ
ꯎꯝ
ꯈꯪꯃꯦꯗ
ꯑꯩꯉꯣꯟꯗ ꯇꯧꯔ ꯌꯥꯅꯤ ꯑꯗꯨ ꯈꯪꯉꯅꯤꯗ ꯑꯩꯉꯣꯟꯗ ꯇꯧꯔꯛꯑꯒ ꯌꯥꯅꯦꯕ ꯑꯗꯨꯝ ꯈꯪꯒꯅꯦꯕ ꯈꯦꯠꯅꯩꯅ ꯈꯦꯠꯅꯕꯗ ꯈꯤꯇꯪ ꯈꯛꯇꯅ ꯈꯦꯠꯅꯗꯔꯤꯁꯦ
ꯎꯝ ꯑꯗꯨꯝ ꯐꯣꯟ ꯇꯧꯕꯤꯅꯕ ꯂꯩꯇꯦꯗꯅ ꯑꯩ ꯈꯛꯇ ꯇꯧꯕꯅꯤꯗꯅ ꯑꯩꯅ ꯑꯃꯨꯛꯆꯧꯕꯤꯗꯩ ꯑꯃꯨꯛ ꯇꯧꯏꯤ ꯑꯩꯉꯣꯟꯗ ꯑꯃꯨꯛ ꯇꯧꯏꯤ ꯇꯧꯕꯗꯣ
ꯊꯥꯎꯕꯤ ꯇꯣꯛꯈ꯭ꯔꯦꯕ
ꯅꯥꯎꯒꯤ ꯂꯣꯏꯈꯔꯦ
ꯀꯦꯞ ꯂꯧꯊꯧꯔꯦ ꯌꯥꯅꯒꯤ
ꯑꯃꯒ ꯆꯅꯤꯄꯥꯥꯟꯃꯨꯛ ꯇꯔꯥ ꯀꯨꯟꯃꯨꯛꯇꯗꯤ ꯇꯔꯥ ꯀꯨꯟꯃꯨꯛꯇꯤ ꯋꯥꯠꯄ ꯃꯥꯜꯂꯦ ꯆꯅꯤꯄꯥꯥꯟ ꯁꯨꯗꯕ
ꯎꯝ
ꯎꯝ
ꯌꯥꯃꯤ ꯀꯩꯅꯣ ꯑꯗꯨꯗꯤ
ꯁꯤ ꯄꯤꯁꯥꯗ ꯑꯆꯥꯄꯣꯠ ꯆꯥꯅꯕ ꯁꯅꯤ ꯃꯁꯤꯁ ꯃꯁ ꯏ ꯆ ꯃꯅ ꯑꯗꯨꯣ ꯌꯥꯗꯗꯕꯗꯨꯣ
ꯃꯥꯅꯦ ꯃꯥꯅꯦ
ꯆꯥꯄ ꯆꯕꯗꯤ ꯅꯨꯡꯉꯥꯏꯔꯦ ꯎ ꯎ
ꯀꯝ ꯆꯔꯒꯦ ꯍꯥꯏꯕ
ꯑꯗꯨꯝ ꯆꯥꯏꯗ
ꯆ ꯆꯔꯝ ꯑꯣꯏꯖꯗ
ꯆꯥꯕꯁꯦ ꯑꯦꯗꯤꯛ ꯑꯣꯏꯔꯦ ꯆꯥꯛꯇ ꯃꯨꯛ ꯊꯥꯗꯣꯛꯑꯦꯕ ꯆꯥꯛ ꯊꯥꯗꯣꯛꯑꯦ ꯅꯨꯡꯗꯥꯡ ꯅꯨꯡꯗꯥꯡ ꯆꯥꯛ ꯐꯖꯅ ꯆꯥꯗꯦ ꯆꯥꯗꯕꯁꯨ ꯑꯗꯨꯝ ꯌꯥꯎꯋꯦ ꯆꯥꯛ ꯆꯥꯗꯕꯁꯨ ꯀꯨꯏꯔꯦ ꯑꯩ ꯅꯨꯡꯗꯥꯡ ꯆꯥꯗꯕ ꯀꯨꯏꯔꯦ ꯉꯔꯥꯡꯗꯨꯖ ꯑꯗ ꯑꯩꯅ ꯐꯥꯒꯤꯗꯧꯁꯤꯅ ꯃꯤ ꯁꯧ ꯂꯥꯛꯑꯀꯅꯤ
ꯑꯣ ꯑꯗꯨꯗꯤ ꯃꯊꯪꯅ ꯑꯩꯒꯤ ꯇꯥꯔꯦ
ꯊꯪꯒꯤ ꯅꯪꯒꯤ ꯇꯥꯕ ꯅꯠꯇꯦ ꯅꯪꯒ ꯑꯩꯒ ꯐꯤꯒꯔ ꯃꯥꯟꯅꯗꯦ ꯑꯩꯗꯤ ꯅꯨꯡꯊꯤꯟꯗꯣ ꯀꯩꯅꯣꯝꯃ ꯆ ꯆꯥꯛ ꯁꯤꯡꯖꯨꯗꯩ ꯆꯥꯛꯇꯦꯕꯖꯥꯛ ꯆꯠꯁꯤꯟꯕꯅꯤꯅ ꯑꯗꯨꯅ ꯐꯩꯌꯦꯅ ꯇꯧꯕꯅꯤ ꯑꯗꯨꯅ ꯆꯠꯊꯣꯛꯈ꯭ꯔꯗꯤ ꯒꯦꯞꯇꯣ ꯂꯩꯗꯅ ꯄꯨꯔꯥ ꯁꯤ ꯑꯇꯣꯞꯄ ꯇꯨꯝꯃꯗꯤ ꯃꯨꯊꯠꯂꯦ ꯍꯥꯏꯗ꯭ꯔꯣ
ꯃꯊꯪꯅ ꯑꯩꯒꯤ ꯇꯥꯕ ꯃꯥꯟꯕ ꯄꯥꯔ ꯄꯔ ꯀꯔꯒꯗꯤ ꯑꯗꯨꯕꯨ ꯀꯅꯥꯅ ꯄꯨꯂꯞ ꯄꯨꯂꯞ ꯀꯊꯣꯛꯅꯒꯦ
ꯀ
ꯀꯥꯡ ꯄꯨꯂꯞ ꯄꯨꯂꯞ ꯍꯦꯟꯅꯒꯦꯕ ꯑꯗꯨꯒꯕꯨ
ꯆꯔꯤ ꯇꯣꯡꯈꯠꯂꯛꯄ ꯍꯥꯏꯅꯦ ꯑꯩꯗ ꯍꯟꯇꯛꯛꯇ ꯆꯔꯤ ꯇꯣꯡꯉ ꯇꯣꯡꯈꯠꯂꯛꯄꯅꯦ ꯆꯅꯤꯗꯨ ꯄꯨꯛꯇꯨ ꯀꯪꯕꯗꯣ ꯃꯈꯥꯗ ꯀꯪꯕꯗꯣ ꯀꯪꯉꯦꯕ ꯑꯗꯨꯒ ꯍꯩꯅꯗ꯭ꯔꯦꯕ ꯌꯥꯝ ꯌꯦꯡꯕꯗ ꯍꯥꯟꯅ ꯅꯣꯏꯕꯗ ꯄꯨꯛ ꯌꯥꯎꯗꯕꯅꯤꯅ ꯗ꯭ꯔꯦꯁ ꯍꯥꯏꯕꯗ ꯑꯣꯏꯔꯁꯨ ꯈꯔ ꯐꯖꯩꯌꯦꯕꯀꯣ ꯎꯝ ꯆꯅꯤꯗꯨ ꯄꯨꯛꯁꯤꯨꯛ ꯃꯊꯛꯇ ꯑꯃꯨꯛ ꯀꯪꯕꯅꯤ ꯐꯕ ꯆꯅꯤꯗ ꯀꯪꯕꯅꯤꯅ ꯗ꯭ꯔꯦꯁꯦ ꯐꯖꯕꯗ ꯑꯣꯏꯔ ꯕ ꯈꯣꯡꯒ꯭ꯔꯥꯎ ꯁꯦꯠꯄ ꯁꯨꯡꯌꯥ ꯌꯥꯗꯦ ꯐꯅꯦꯛ ꯁꯦꯠꯄꯗꯕꯨꯗꯤ ꯌꯥꯏꯑꯕ
ꯎꯝ
ꯑꯗꯨ ꯅꯨꯡꯉꯥꯏꯇꯕ ꯌꯥꯝ ꯊꯋꯥꯏ ꯅꯨꯡꯉꯥꯏꯇ꯭ꯔꯦ ꯑꯗꯨꯒ ꯉꯍꯥꯟ ꯅꯣꯡꯕ ꯑꯩ ꯕꯖꯥꯔ ꯆꯠꯂꯦꯕ ꯆꯆꯕꯤꯗ ꯁꯟꯗꯅ ꯂꯩꯕ ꯑꯗꯨꯁꯨ ꯑꯩꯁꯦ ꯏꯁꯀꯔꯠ ꯑꯃ ꯌꯦꯡꯉꯦ ꯂꯩꯒꯦꯅ ꯑꯗꯨꯒꯅꯦ ꯁꯥꯇꯤꯟꯅꯦꯕ ꯏꯁꯀꯔꯠꯇꯣ ꯀꯩꯅꯣ ꯇꯧꯕ ꯍꯥꯏ ꯇꯥꯔꯦ ꯏꯁꯇꯦꯕꯜ ꯑꯣꯏꯕ ꯄꯣꯠ ꯑꯣꯏꯗꯕ ꯍꯥꯏ ꯇꯔꯦ
ꯎꯝ
ꯑꯗꯨꯁꯨ ꯑꯩ ꯌꯥꯝ ꯄꯥꯝꯕ ꯑꯗꯨꯒꯅꯦ ꯑꯣꯛꯇꯣ ꯆꯔꯤ ꯇꯣꯡꯕꯅꯤꯅ ꯈ꯭ꯋꯥꯡꯗ ꯆꯥꯔꯔꯕ ꯆꯔꯤ ꯇꯣꯡꯕꯅꯤꯅ ꯐꯖꯗꯕꯗꯣ ꯑꯗꯨ ꯑꯣꯏꯔꯦꯕ ꯑꯗꯨ ꯊꯋꯥꯏ ꯌꯥꯝ ꯅꯨꯡꯉꯥꯏꯇꯕ ꯑꯩꯅ ꯄꯥꯝꯕ ꯗ꯭ꯔꯦꯁꯇꯨꯗ ꯁꯦꯠ ꯐꯪꯕ ꯌꯧꯕ ꯅ ꯁꯨꯝ ꯂꯣꯏꯔꯦ ꯑꯗꯨꯗꯤ
ꯑ ꯀꯪꯕꯨꯗꯤ ꯀꯪꯍꯜꯂꯣꯏ ꯌꯥꯏ ꯀꯩꯁꯨ ꯀꯥꯏꯗꯦ ꯁꯔ
ꯀꯍꯟ ꯅꯪꯒꯤ ꯐꯣꯟꯗꯣ ꯑꯆꯧꯕꯤꯗꯤ ꯑꯃꯨꯛ ꯇꯧꯔꯛꯄ ꯌꯥꯕ꯭ꯔꯥ ꯌꯦꯡꯒꯦꯔꯣ ꯑꯩꯉꯣꯟꯗꯕꯨꯗꯤ ꯌꯥꯗ꯭ꯔꯦꯗꯅ
ꯎꯝ
ꯎ ꯅꯪ ꯋꯥ ꯉꯥꯡꯕꯗꯤ ꯆꯠꯇꯄꯦ ꯇꯞꯄꯦ ꯇꯥꯡꯒ ꯁꯥꯟꯅꯕꯗꯤ ꯌꯥꯝ ꯊꯤ ꯅꯨꯡꯉꯥꯏꯦ ꯋꯥ ꯉꯥꯡꯕꯗ ꯖꯔ ꯖꯔꯒ ꯉꯥꯡ ꯑ ꯄꯣꯏꯟꯒ ꯆꯠꯁꯦ ꯑꯩꯈꯣꯏ ꯃꯁꯦꯜ ꯁꯥꯟꯅꯕ ꯅꯗꯦ
ꯋꯥꯡꯕ ꯍꯧꯈ꯭ꯔꯕ ꯀꯩꯅꯣꯕꯨ
ꯈꯪꯗꯦꯣ ꯍꯧꯕꯔꯥ ꯀꯩꯅꯣ ꯃꯤꯗꯨꯐꯥꯎ ꯁꯥꯟꯅꯕꯗ ꯆꯥꯊꯨꯛ ꯑꯥꯊꯨ ꯇꯥꯏꯗ ꯍꯦꯟꯗꯦꯕ ꯈꯪꯕ꯭ꯔꯥ ꯑꯩꯈꯣꯏ ꯃꯁꯦꯟ ꯁꯥꯟꯅ ꯍꯥꯏꯔꯗꯤ ꯆꯥꯇ꯭ꯔꯦꯠꯇꯗ ꯌꯧꯋꯦꯕ ꯆꯥꯇ꯭ꯔꯦꯠ ꯀꯨꯟ ꯅꯤꯊꯣꯏ ꯀꯨꯟ ꯀꯨꯟ ꯇꯔꯦꯠ ꯀꯨꯟ ꯅꯤꯄꯥꯟꯜ ꯑꯗꯨꯃꯥꯏꯅ ꯇꯧꯋꯤ
ꯎ ꯈꯪꯈꯤꯅꯤ ꯀꯔꯤꯒꯤꯅꯣ ꯑꯗꯨꯗꯤ ꯑꯩꯉꯣꯟꯗ ꯋꯥ ꯉꯥꯡꯕ ꯇꯥꯛꯄꯒꯦꯔꯥ ꯑꯗꯨꯅ ꯃꯌꯨꯝ ꯉꯥꯡꯗ ꯍꯥꯏꯒꯣꯏꯔ ꯌꯥꯝꯩ ꯀꯔꯤ ꯑꯃ ꯂꯩꯒꯦ ꯁꯤꯅꯦ
ꯅꯨꯄꯥꯅ ꯋꯥꯔꯤ ꯐꯖꯅ ꯁꯥꯟꯅꯕ ꯑꯣꯏꯔꯝꯗꯧ ꯃꯥꯜꯂꯦ ꯑꯩꯅ ꯈꯟꯅꯤꯡꯕꯗ ꯑꯩꯒ ꯅꯪꯒ ꯋꯥꯔꯤ ꯁꯥꯟꯅꯕ ꯀꯥꯟꯗꯣ ꯑ ꯅꯪꯒ ꯑꯩꯒꯤ ꯐꯣꯟꯒ ꯋꯥꯔꯤ ꯁꯥꯟꯅꯕꯗꯨꯁꯨ ꯑꯗꯨꯝ ꯄꯣꯏꯟ ꯐꯖꯩꯑꯕ
ꯎꯝ
ꯑꯗꯨ ꯅꯠꯇꯕꯤꯗ ꯀꯅꯨꯝꯈꯣꯡꯕꯤꯁꯨꯁꯤꯡꯅ ꯁꯥꯟꯅꯔꯕ ꯄꯣꯏꯅꯤꯇ ꯐꯖꯗꯦ ꯁꯤꯗꯣ ꯍꯦꯛ ꯁꯤꯗ ꯍꯦꯛ ꯇꯠꯈꯤꯕꯒꯅꯦ ꯆꯕꯤꯒꯤ ꯅꯝꯕꯔꯁꯦ ꯆꯤ ꯅꯝꯕꯔ ꯈꯪꯕ ꯅꯠꯇ꯭ꯔꯣ ꯊꯥꯔꯛꯀꯦꯁꯦ ꯑꯩꯒꯤ ꯋꯥꯗꯁꯨ ꯊꯥꯔꯛꯀꯦꯕꯀꯣ ꯑꯗꯩ ꯀꯣꯄꯤꯗꯣ ꯑꯗꯨ ꯇꯧꯕ ꯌꯥꯕ꯭ꯔꯦꯡꯉꯣ ꯑꯗꯨꯝ ꯉꯥꯏꯍꯥꯛ ꯉꯥꯏꯕ ꯐꯠ ꯂꯥꯎꯅ ꯕꯦꯦꯛ ꯆꯠꯊꯣꯛꯀꯅꯨ ꯇꯥꯕꯅꯠꯇ
ꯎꯠꯇꯔ ꯀꯦꯗꯗꯤꯦ
ꯀꯏꯦ ꯑ ꯀꯅ